ꯍꯥꯏꯗꯤ ꯅꯪ ꯊꯝꯃꯣ ꯑꯩꯁꯨꯅꯤꯅꯦ꯫
ꯍꯧꯖꯤꯛ ꯅꯨꯡꯁꯥ ꯁꯥꯔꯒ
ꯑꯩꯗꯤ ꯃꯣꯏ ꯗꯨꯀꯥꯟ ꯐꯝꯕꯗꯣ ꯕ꯭ꯔꯦꯟꯗꯦꯒꯤꯒꯨꯝꯕ ꯐꯝꯕ꯭ꯔꯥꯅ ꯈꯜꯂꯒ ꯂꯩ꯫
ꯑꯣ ꯗꯨꯀꯥꯟꯗꯣ ꯇꯣꯉꯥꯟ ꯇꯣꯉꯥꯟꯕꯒꯤ ꯑꯃ ꯑ ꯑꯕꯤꯀꯦꯜꯒꯤ ꯗꯨꯀꯥꯟ ꯇꯣꯉꯥꯟꯕ ꯃꯥꯒꯤ ꯗꯨꯀꯥꯟ ꯇꯣꯉꯥꯟꯕ ꯑꯣꯏꯕ꯫
ꯑꯣ ꯃꯥꯏ ꯗꯨꯀꯥꯟ ꯐꯥꯡꯒ꯭ꯔꯕ꯭ꯔꯣ꯫
ꯎꯝ ꯗꯨꯀꯥꯟ ꯒꯤꯅ ꯄꯣꯠ꯫ ꯗ꯭ꯔꯦꯁ ꯈꯣꯏ ꯕ꯭ꯔꯦꯟꯗꯦꯠꯀꯨꯝꯕ ꯀꯩ ꯀꯩꯅꯣ ꯑꯗꯨꯝ ꯍꯥꯞꯄ꯫
ꯎꯝ꯫
ꯑꯗꯨꯅ ꯃꯆꯦ ꯗꯨꯅ ꯁꯦꯀꯦꯟ ꯍꯦꯟ ꯍꯥꯞꯄ ꯁꯦꯀꯦꯟ ꯍꯦꯟ ꯐꯝꯕ꯫ ꯃꯣꯏ ꯌꯨꯝ ꯇꯣꯡꯉꯥꯟ ꯇꯣꯉꯥꯜꯂꯦ ꯂꯩꯃꯤꯟꯅꯗꯦ꯫
ꯑꯣꯢꯁ ꯅꯍꯥꯟꯒꯩ ꯂꯩꯃꯤꯟꯅꯕ ꯅꯠꯇꯔꯕꯣ꯫
ꯈꯪꯗꯦ ꯅꯍꯥꯟꯕꯨꯗꯤ ꯍꯧꯖꯤꯛꯀꯥꯟꯗꯤ ꯂꯩꯃꯤꯟꯅꯗꯦ ꯑꯩ꯫
ꯑꯣ ꯎꯝ꯫ ꯂꯩꯃꯤꯟꯅꯒꯅꯣ꯫
ꯂꯩꯃꯤꯟꯅꯗꯕꯗꯨꯅ ꯐꯩꯗ꯫
ꯀꯔꯤꯒꯤꯔꯣ꯫
ꯎꯝ ꯇꯦꯟꯁꯟ ꯌꯥꯝꯃꯦꯅ꯫
ꯀꯃꯥꯏꯅ
ꯑ ꯃꯥꯒꯤ ꯃꯥ ꯎꯝ ꯃꯥꯒꯤ ꯅꯨꯄꯥꯗꯣ ꯃꯔꯛ ꯃꯔꯛꯇ ꯌꯨ ꯊꯥꯛꯑꯦ ꯍꯩꯌꯦ
ꯇꯟꯂꯦꯍꯦ ꯗꯨꯗꯤ
ꯎꯝ ꯑꯗꯨꯒꯤ ꯃꯁꯥ ꯃꯁꯥꯒꯤ ꯑꯗꯨꯝ ꯂꯩꯕꯗꯨꯅ ꯐꯩꯌꯦ
ꯎꯝ ꯗꯨꯝ ꯄꯔꯣꯕꯂꯦꯝ ꯊꯣꯛꯄ ꯃꯥꯜꯂꯦ ꯗꯨꯗꯤ
ꯈꯠꯅꯕꯒꯨꯝꯕꯗꯤ ꯇꯧꯕꯕꯨꯗꯤ ꯈꯪꯗꯦ ꯑꯗꯨꯕꯨ
ꯑꯩꯁꯨ ꯀꯔꯤꯒꯤ ꯂꯩꯥꯏꯃꯤꯟꯅꯗꯕꯔꯥ ꯍꯥꯏꯔꯒ ꯂꯩꯃꯤꯟꯅꯅꯤꯡꯗꯦꯗ ꯂꯩꯃꯤꯟꯅꯗꯗꯨꯅ ꯐꯩ
ꯎꯝ
ꯌꯨ ꯊꯛꯔꯒ ꯂꯥꯛꯄꯗꯣ ꯇꯜꯂꯦ
ꯑꯗꯨꯗꯤ ꯃꯥꯒꯤ ꯃꯅꯥꯎꯅꯨꯄꯤ ꯃꯣꯏ ꯑꯅꯤ ꯂꯩꯈꯔꯕꯔꯥ
ꯍꯣꯏ ꯍꯣꯏ ꯃꯅꯥꯎꯅꯨꯄꯤꯒ ꯂꯩꯕꯅꯤ
ꯎꯝ ꯍꯨꯏꯠ ꯅꯨꯄꯥ ꯑꯃꯗꯨꯗꯤ
ꯑꯗꯨꯗꯤ ꯑꯦꯛꯖꯝ ꯑꯥ ꯀꯩꯅꯣꯗ ꯇ꯭ꯔꯦꯟꯅꯤꯡ ꯆꯠꯂꯒ ꯂꯩꯌꯦꯅ
ꯀꯗꯥꯏꯗ
ꯀꯥꯎꯈ꯭ꯔꯦ ꯀꯗꯥꯏꯗ ꯑꯣꯏꯕ꯭ꯔꯥ ꯃꯐꯝꯗꯣ ꯀꯥꯎꯈ꯭ꯔꯦ
ꯑꯣ ꯀꯔꯤ ꯊꯕꯛ ꯇꯧꯈ꯭ꯔꯕ꯭ꯔꯣ ꯃꯥꯗꯤ
ꯐꯣꯔꯦꯁꯀꯤ ꯀꯔꯤꯅꯣ ꯑꯦꯛꯖꯝ ꯊꯣꯛꯑꯒ ꯊꯕꯛ ꯇꯧꯔ ꯂꯩꯌꯦ
ꯑꯣ ꯑꯦ ꯐꯣꯔꯦꯁꯀꯤꯁꯦ
ꯑꯦꯒ꯭ꯔꯤꯒꯤ ꯍꯥꯏꯕꯅꯦ
ꯑꯣ ꯑꯗꯣ ꯐꯣꯔꯦꯁꯒꯤꯒꯨꯝꯕꯁꯤ ꯁꯦ ꯃꯤ ꯑꯗꯨꯝ ꯇꯧꯗꯤ ꯇꯧꯅꯕꯖꯥꯠꯅꯤꯀꯣ ꯃꯤ ꯌꯥꯝꯈ꯭ꯔꯕ ꯃꯥꯜꯂꯦ ꯑꯌꯥꯝꯕ ꯇꯧꯕ ꯃꯥꯜꯂꯦ ꯅꯁꯨ ꯇꯧꯕ ꯌꯥꯗꯔꯣ
ꯀꯥꯏꯗꯒꯤ ꯑꯩꯈꯣꯏꯒꯤ ꯁꯕꯖꯦꯛꯀ ꯌꯥꯗ꯭ꯔꯦ
ꯀꯔꯤ ꯄꯥꯏꯕꯅ ꯄꯥꯏꯅ ꯌꯥꯒꯔꯣ ꯗꯨ
ꯁꯥꯏꯁꯟ ꯍꯣꯏꯒꯤꯅꯦ
ꯑꯥꯎ ꯑꯩꯒꯤ ꯏꯅꯥꯎ ꯅꯨꯨꯄꯤꯁꯨ ꯑꯗꯨ ꯍꯥꯏꯔ ꯂꯩꯕ
ꯎꯝ ꯇꯧꯕ ꯌꯥꯏꯅ ꯊꯥꯕ ꯌꯥꯏ
ꯑꯗꯨ ꯇꯧꯈ꯭ꯔ ꯑꯗꯨ ꯇꯧꯈ꯭ꯔꯒꯦꯅ ꯈꯪꯉꯒ ꯂꯩꯌꯦ ꯍꯥꯏꯌꯦ ꯃꯥꯗꯤ
ꯎꯝ
ꯐꯗꯤ ꯐꯕ ꯖꯥꯠꯂꯣꯀꯣ
ꯃꯥꯅ ꯑꯣꯏꯔꯅꯤ ꯍꯥꯏꯕ ꯀꯩꯅ ꯊꯕꯛꯇꯣ ꯑꯗꯨꯝ ꯏꯁꯇ꯭ꯔꯦꯠ ꯏꯁꯇ꯭ꯔꯦꯠ ꯆꯠꯄꯗꯨꯅ ꯐꯌꯦ
ꯎꯝ
ꯈꯪꯗꯦ ꯑꯗꯨꯒꯤ ꯃꯔꯝꯗꯨꯗꯤ ꯑꯩꯗꯤ
ꯎꯝ
ꯊꯥꯕꯒꯤ ꯃꯅꯥꯎ ꯅꯨꯄꯥꯁꯨ ꯑꯃꯨꯛꯀ ꯊꯥꯕꯅꯤꯅ ꯊꯥꯗꯔꯗꯤ ꯊꯥꯍꯜꯂꯣꯏꯅ ꯍꯥꯟꯅ
ꯎꯝ ꯃꯣꯏꯁꯨ ꯇꯨꯋꯦꯜꯞ ꯂꯣꯏꯔꯒ ꯑꯗꯨꯝ ꯊꯥꯔꯕ ꯃꯥꯜꯂꯦꯀꯣ ꯑꯦꯛꯖꯥꯝꯒꯨꯝꯕ
ꯍꯣꯏ
ꯑꯣ ꯏꯁ ꯈꯪꯗꯦꯗ ꯂꯥꯏꯔꯤꯛ ꯄꯪꯕꯅꯤꯅ ꯑꯣꯏꯁꯨ ꯑꯣꯏꯗꯧ ꯃꯥꯟꯗꯦꯗ
ꯀꯔꯤꯒꯤ ꯄꯪꯒꯦꯔꯣ ꯍꯥꯏꯕꯒꯤ ꯑꯗꯨꯃꯨꯛ ꯇꯥꯕꯅꯤ ꯀꯩꯅꯣ ꯀꯥꯕꯅꯤꯅꯦ
ꯄꯪꯕꯅꯦ ꯅꯦ
ꯀꯣꯛ ꯆꯤꯛꯄꯅ ꯑꯩ ꯇꯠꯂꯦ ꯑꯩ
ꯑꯣꯃꯤ ꯅꯪ ꯈꯠ ꯑꯩ ꯈꯠꯇꯪ ꯅꯠꯇꯕ ꯃꯥꯜꯂꯦ ꯑꯩꯁꯨ ꯗꯨꯝ ꯀꯣꯛꯆꯦꯛꯑꯦ
ꯎꯝ ꯍꯧꯖꯤꯛꯀꯥꯟ ꯍꯧꯖꯤꯛꯀꯥꯟ ꯆꯤꯛꯄꯅ ꯌꯥꯗ꯭ꯔꯦ ꯅꯨꯡꯇꯤꯗꯤ ꯁꯝ ꯀꯩꯅꯣ ꯇꯧꯕꯒꯦꯔꯥ ꯑꯩꯅ ꯍꯥꯏꯕꯗꯨꯒꯤ
ꯑꯩꯅ ꯁꯦꯝꯗꯨꯁꯨ ꯅꯣꯏ ꯅꯣꯏꯁꯨ ꯁꯨꯃꯥꯏꯅ ꯆꯤꯛꯄ꯭ꯔꯥ ꯍꯥꯏꯔꯒ ꯆꯤꯛꯇꯦ ꯍꯥꯏꯌꯦ ꯑꯗꯣ ꯑꯩꯗꯤ ꯆꯤꯛꯑꯦꯕ ꯑꯩꯗꯤ
ꯎꯝ ꯌꯥꯗ꯭ꯔꯦ ꯑꯩꯁꯨ ꯑꯗꯨꯗꯤ ꯉꯁꯥꯏꯁꯨ ꯏꯆꯦ ꯂꯨꯁꯤ ꯂꯥꯛꯑꯒ ꯀꯔꯤ ꯇꯧꯕ꯭ꯔꯣ ꯌꯥꯝ ꯋꯥꯅ ꯎꯋꯦꯗ ꯍꯥꯏꯅ ꯍꯥꯏ ꯑꯟꯅ ꯀꯣꯛ ꯆꯤꯛꯄꯒꯤꯅꯦ
ꯅꯣꯡꯁꯨꯨ ꯑꯃꯨꯛꯒ ꯆꯨꯕ ꯅꯨꯡꯁꯥ ꯑꯃꯨꯛ ꯊꯣꯛꯄ ꯇꯧꯕꯒꯤ ꯀꯣ ꯑꯗꯨꯝ ꯅꯥꯒꯦ ꯅꯥꯒꯦ ꯇꯧ ꯇꯧꯕ ꯃꯜꯂꯦꯗ ꯍꯛꯆꯥꯡꯗꯨꯁꯨ
ꯅꯨꯡꯇꯤꯒꯤ ꯆꯤꯛꯑꯦ ꯈꯪꯗꯦ ꯁꯤ ꯀꯣꯛꯁꯦ
ꯄꯣꯠ ꯊꯝꯔꯝꯕ ꯈꯣꯏꯁꯨ ꯂꯧꯕ ꯂꯥꯛꯇꯦ
ꯁꯥꯀꯦꯟ ꯍꯦꯟ ꯃꯣꯏꯒꯤꯗꯣ ꯍꯣꯡꯕ꯭ꯔꯣ ꯀꯥ ꯇꯥꯡꯕ꯭ꯔꯣ?
ꯑꯦꯍꯦ ꯃꯣꯏꯒꯤꯗꯤ ꯁꯦꯀꯦꯟ ꯍꯦꯟ ꯑꯗꯨꯝ ꯇꯥꯡꯉꯦꯗ
ꯅꯪꯁꯨ ꯈꯥꯟꯗꯤ ꯈꯟꯕ꯭ꯔꯣ?
ꯈꯜꯂꯦ ꯍꯥꯐꯄꯦꯟ ꯑꯍꯨꯝꯔ ꯂꯧꯋꯦ ꯍꯥꯡꯗꯣꯛꯄ ꯀꯥꯟꯗ ꯇꯨ ꯍꯟꯗ꯭ꯔꯦꯠ ꯐꯤꯐꯇꯤ ꯇꯨ ꯐꯤꯐꯇꯤ ꯂꯥ ꯑꯣꯏꯌꯦ
ꯌꯥꯝ ꯐꯖꯔꯝꯅꯤꯅꯦ ꯑꯗꯨꯗꯤ
ꯑꯁ ꯑꯗꯨꯒꯨꯝ ꯑꯗꯨꯒꯨꯝꯕ ꯅꯠꯇꯦ ꯍꯥꯞꯄꯦꯟ ꯀꯩꯅꯣ ꯑꯗꯨꯝ ꯃꯅꯨꯡꯗ ꯂꯦꯒꯤꯡꯁ ꯑꯃ ꯌꯥꯎꯔꯒ ꯀꯩꯅꯣ ꯇꯧꯕ ꯇꯥꯏꯞꯇ ꯑꯣꯏꯕ
ꯏꯝꯐꯜꯗꯗꯤ
ꯍꯥꯏꯕꯗꯤ ꯒ꯭ꯌꯥꯟ ꯇꯥꯗꯦ ꯑꯩꯗꯤ
ꯍꯥꯐꯄꯟ ꯃꯅꯨꯡꯗ ꯂꯦꯒꯤꯡꯁ ꯑꯃ ꯁ꯭ꯂꯦꯛꯁ ꯑꯃ ꯑꯗꯨꯝ ꯌꯥꯎꯕ ꯑꯃ ꯂꯩꯌꯦꯅ ꯑꯥ ꯖꯤꯝꯁ ꯒꯨꯝ ꯖꯤꯝꯒꯨꯝꯕꯗ ꯁꯟꯕ ꯀꯥꯟꯗ ꯍꯥꯞꯄꯒꯨꯝꯕ ꯒꯤꯠ ꯇꯥꯏꯠꯇꯣ
ꯑꯣ ꯑꯣ
ꯑꯗꯨꯅꯦ ꯑꯗꯨ ꯂꯩꯕꯗꯣ ꯑꯃꯥꯗꯤ ꯃꯥꯡꯈ꯭ꯔꯦ ꯊꯨꯔꯒ ꯊꯝꯕꯤꯕ ꯀꯥꯟꯅ ꯃꯥꯈ꯭ꯔꯦ
ꯍꯥꯏꯁ ꯀꯤꯌꯦꯀꯣ
ꯎꯝ ꯄꯣꯠ ꯃꯥꯡꯒꯟꯕꯅꯦ ꯑꯈꯣꯏꯒꯤ ꯔꯦꯟꯗꯣ
ꯎꯝ ꯃꯨꯜꯂꯦ ꯑꯗꯨꯗꯤ ꯑꯩꯗꯤ ꯄꯩꯁꯥꯒꯨꯝꯕ ꯊꯝꯅꯤꯉꯥꯏ ꯀꯤꯌꯦꯀꯣ
ꯃꯄꯥꯟꯗꯗꯤ ꯑꯣ ꯀꯩꯅꯣ ꯇꯧꯗꯦ ꯑꯗꯨꯝ ꯑꯝ ꯑꯝ ꯃꯅꯨꯡꯗꯗꯤ ꯀꯔꯤꯅꯣ ꯀꯔꯤꯁꯨ ꯇꯧꯗꯦ ꯑꯗꯨꯕꯨ ꯃꯅꯨꯡ ꯃꯥꯞ ꯄꯥꯟꯗꯗꯤ ꯑꯗꯨꯝ ꯀꯩꯅꯣ ꯇꯧ
ꯎꯝ
ꯑꯁ ꯅꯪ ꯄꯩꯁꯥ ꯍꯥꯏꯔꯒ ꯉꯔꯥꯡ ꯑꯩꯒꯤ ꯋꯥꯁꯔꯨꯝ ꯑꯩꯒꯤ ꯄꯩꯁꯥ ꯂꯨꯄꯥ ꯌꯥꯡꯈꯩ ꯋꯥꯁꯔꯨꯝꯗ ꯊꯝꯕ ꯉꯁꯤ ꯎꯗꯦ
ꯄꯩ
ꯃꯕꯥꯟꯅꯤꯅ ꯑꯣꯏꯔꯝꯒꯅꯤ
ꯑꯣ
ꯌꯨꯝ ꯂꯩꯕ ꯑꯅꯤꯗꯣ ꯍꯥꯡꯉꯗꯤ ꯐꯪꯒꯅꯤ
ꯈꯪꯗꯦ ꯍꯥꯏꯔꯗꯤ ꯎꯄꯥꯥꯏ ꯂꯩꯇꯦꯅꯦ ꯅꯪꯁꯦ
ꯍꯥꯠꯇꯣꯛꯒꯗꯕꯅꯦ ꯑꯩ ꯅꯨꯡꯗꯥꯡꯗ ꯐꯤ ꯁꯨꯔꯒ ꯊꯝꯕꯅꯦꯕ
ꯑ ꯍꯧꯖꯤꯛ ꯅꯕꯣꯟꯅꯁꯨ ꯄꯥꯔꯇꯤ ꯐꯝꯕ ꯂꯣꯏꯔ ꯉꯥꯏꯔꯤꯗ ꯑꯩꯁꯨ
ꯅꯪꯁꯤ ꯇꯨ ꯏꯟꯋꯥꯟꯅꯦꯅ ꯅꯪ ꯑꯃꯅ ꯎꯆꯦꯛ ꯑꯅꯤ ꯍꯥꯠꯄꯒꯤ ꯇꯥꯏꯞꯇ ꯑꯣꯏꯔꯦꯅ
ꯑꯁ ꯂꯩꯕꯁꯨ ꯅꯨꯡꯉꯥꯏꯇꯦꯗ ꯑꯩꯗꯤ ꯚꯤꯗꯤꯑꯣ ꯌꯦꯡꯅꯤꯡꯉꯥꯏꯁꯨ ꯂꯩꯇꯕ
ꯌꯥꯝ ꯐꯌꯦ
ꯄꯨꯡ ꯕꯔꯣꯗꯤ ꯇꯥꯒꯗꯧꯔꯤꯅꯦ
ꯄꯨꯡ ꯕꯔꯣ ꯍꯣꯏ ꯇꯨ ꯑꯦꯂꯚꯦꯟ ꯊꯥꯔꯇꯤꯗꯤ ꯑꯣꯏ ꯌꯥꯎꯈ꯭ꯔꯕ꯭ꯔꯥ ꯑꯦꯂꯚꯦꯟ ꯐꯣꯔꯇꯤ ꯋꯥꯟ ꯉꯍꯥꯛ ꯂꯩꯔꯗꯤ ꯂꯣꯟꯕ ꯍꯥꯎꯔꯅꯤ
ꯎꯝ
ꯍꯌꯥ ꯀꯞꯅꯤꯡꯉꯦ ꯑꯩ ꯋꯥꯑꯌꯦ
ꯇꯥꯏꯗ ꯑꯗꯨꯝ ꯐꯝ ꯂꯥꯏꯕꯇ ꯋꯥꯒꯅꯤꯗ
ꯎꯝ ꯑꯗꯨꯒꯨꯝꯕ ꯍꯧꯖꯤꯛ ꯉꯁꯥꯏ ꯄꯨꯡ ꯇꯔꯥꯒꯨꯝꯕ ꯃꯇꯝ ꯑꯣꯏꯔ ꯄꯨꯡ ꯇꯔꯥꯒꯨꯝꯕ ꯑꯣꯏꯈ꯭ꯔꯗꯤ ꯇꯥꯡꯈꯨꯜ ꯃꯤ ꯈꯣꯏꯗꯤ ꯕꯥꯏꯕꯦꯜ ꯄꯥꯏꯔꯒ ꯋꯥꯔꯁꯤꯞ ꯆꯠꯀꯅꯤ ꯀꯗꯥꯏꯗ ꯋꯔꯁꯤꯞ ꯆꯠꯄ꯭ꯔꯥ ꯈꯪꯗꯦ ꯑꯗꯨꯝ ꯃꯁꯥ ꯃꯁꯥꯒꯤ ꯕꯥꯏꯕꯜ ꯑꯗꯨꯝ ꯄꯥꯏꯔꯒ ꯆꯠꯄ ꯍꯧꯔꯅꯤ
ꯑꯩ ꯌꯥꯝ ꯐꯩꯅꯦꯀꯣ ꯃꯤꯗꯤ
ꯎꯝ
ꯎꯝ
ꯂꯩꯁꯥꯕꯤ ꯄꯛꯈꯪ ꯈꯪꯗꯦ ꯑꯗꯨꯝ ꯄꯥꯏꯔꯒ ꯑꯗꯨꯒ ꯑꯗꯨꯒꯤ ꯃꯔꯝ ꯑꯇꯨ ꯀꯩꯅꯣꯗ ꯅꯥꯒꯂꯦꯟꯒꯤ ꯃꯤꯁꯤꯡꯁꯨ ꯌꯥꯝ ꯐꯩꯌꯦ ꯑꯗꯨꯒꯨꯝꯕꯗꯣ
ꯎꯝ
ꯄꯁꯇꯔ ꯑꯩꯈꯣꯏꯒꯤ ꯌꯨꯝꯗꯔ ꯀꯗꯥꯏꯗꯔꯥ ꯑꯗꯨꯝ ꯒꯦꯗꯔ ꯇꯧꯔꯒ ꯀꯣ
ꯅꯣꯏꯁꯨ ꯄ꯭ꯔꯦꯌꯥꯔꯒꯨꯝꯕꯗꯤ ꯇꯧꯕ꯭ꯔꯣ
ꯇꯥꯎꯗꯦꯗ ꯃꯁꯥ ꯃꯁꯥ ꯈꯛꯇꯅꯦꯗ
ꯅꯪꯗꯤ ꯇꯧꯔꯝꯗꯧꯁꯨ ꯃꯥꯟꯗꯦꯗ
ꯇꯧꯋꯦꯗ ꯀꯗꯥꯏꯗꯒꯤ ꯂꯧꯒꯦꯔꯣ ꯄ꯭ꯔꯤꯇꯤ ꯑꯣ ꯃꯥꯏ ꯄ꯭ꯔꯤꯇꯤ ꯎꯝ ꯉꯁꯤ ꯆꯪꯒꯗꯧꯕ ꯃꯥꯟꯗꯦ ꯏꯕꯥꯟꯅꯤꯒꯤꯗꯣ
ꯎꯝ ꯀꯔꯤꯔꯣ
ꯅꯪꯗꯤ ꯍꯧꯖꯤꯛ ꯐꯥꯎ ꯂꯥꯛꯇꯣꯏꯅꯦ ꯍꯌꯦꯡ ꯒꯨꯝꯕ ꯑꯣꯏꯒꯦꯔ
ꯂꯥꯛꯇꯤ ꯂꯥꯛ
ꯃꯤꯗꯤ ꯂꯣꯟꯅ ꯂꯣꯟꯅ ꯄꯩꯁꯥ ꯌꯥꯝ ꯄꯥꯏꯌ‌ꯦ
ꯀꯅꯥꯔꯣ
ꯀꯅꯥ ꯑꯣꯏꯒꯦꯔꯣ ꯅꯆ‌ꯦꯈꯣꯏꯅꯦꯅ
ꯑꯗꯣ ꯏꯕꯥꯟꯅꯤꯗꯨ ꯂꯥꯛꯗꯤ ꯂꯥꯛꯀꯦꯔꯣ
ꯂꯥꯛꯀꯅꯤ ꯑꯗꯣ ꯉꯁꯤ ꯉꯁꯤꯗꯤ ꯊꯥꯖꯗ꯭ꯔꯦ ꯍꯥꯏꯕ
ꯎꯝ
ꯍꯌꯦꯡꯒꯨꯝꯕ ꯍꯟꯆꯤꯠꯀꯨꯝꯕ ꯑꯣꯏꯒꯦꯔꯥ ꯉꯁꯤ ꯊꯥꯔꯁꯗꯦ ꯐ꯭ꯔꯥꯏꯗꯦ ꯁꯦꯇꯔꯗꯦꯗꯒꯤ ꯁꯦꯇꯔꯗꯦꯗ ꯑꯣꯏꯒ‌ꯦ ꯑꯣꯏꯒꯗꯧ ꯍꯌꯦꯡꯒꯤꯔ ꯈꯪꯗꯦ
ꯎꯝ
ꯂꯣꯏꯅꯃꯛ ꯅꯠꯇ꯭ꯔꯁꯨ ꯂꯩꯕꯗ ꯑꯗꯨꯝ ꯊꯥꯕꯤꯕ ꯌꯥꯏꯅ
ꯀꯅꯥ ꯂꯥꯛꯄ꯭ꯔꯣ
ꯎꯝ